ꯇꯧꯍ‌ꯩ ꯍꯥꯏꯕꯤꯔꯣ
ꯑꯥ ꯀꯩꯗꯧꯔꯤꯒꯦ
ꯀꯩꯗꯧꯔꯤꯅꯦ
ꯀꯩꯗꯧꯔꯤꯒꯦ ꯀꯩꯗꯧꯔꯝꯃꯤꯒꯦ ꯍꯥꯢꯕꯤꯌꯨ ꯍꯥꯢꯕꯤꯒꯅꯨ ꯂꯣꯠꯅꯒꯨꯝꯁꯤ ꯋꯥ
ꯀꯩꯗꯧꯔꯤ ꯀꯩꯗꯧꯔꯤꯒꯦ ꯍꯥꯢꯗ‌ꯦ ꯀꯩꯗꯧꯔꯤꯅꯦ ꯍꯥꯢꯌꯦ ꯀꯩꯅꯣ
ꯀꯩꯗꯧꯔꯤꯅ‌ꯦ ꯍꯥꯢꯔꯤꯕ ꯀꯩꯗꯧꯔꯤꯒꯦ ꯍꯪꯉꯥꯒ ꯀꯩꯗꯧꯔꯤꯅꯦ ꯍꯥꯢꯔꯤꯕ
ꯎꯝ ꯑꯩ ꯆꯥꯛꯆꯥꯥꯒꯦ ꯇꯧꯔꯤ
ꯆꯥꯛ ꯌꯥꯝ ꯊꯦꯡꯉꯦ ꯑꯌꯨꯛꯀꯤꯔꯣ ꯉꯔꯥꯡ ꯅꯨꯡꯗꯥꯡꯒꯤꯔꯣ ꯍꯣ ꯍꯣ ꯍꯣꯔꯦꯟꯒꯤꯔꯣ
ꯉꯔꯥꯡ ꯅꯨꯡꯗꯥꯡꯒꯤ ꯁꯤꯕꯨ ꯋꯥꯔꯣ
ꯑꯩꯌꯨꯛ ꯋꯥꯅꯤ ꯀꯩꯅꯣ ꯏꯁꯩꯔꯣ ꯑꯩꯅ ꯇꯧꯋꯦ ꯍꯥꯏꯔꯤꯁꯦ
ꯏꯁꯩꯗꯒꯤ ꯍꯦꯜꯂꯦ
ꯏꯁꯩꯗꯒꯤ ꯍꯦꯜꯂꯦ ꯑꯗꯣ ꯑꯌꯨꯛꯀꯤꯔꯣ ꯅꯨꯡ ꯅꯨꯡꯊꯤꯜ ꯆꯔꯥꯋꯥꯟ ꯏꯁ ꯑꯌꯨꯛꯀꯤꯕꯨ ꯍꯧꯖꯤꯛ ꯆꯥꯛꯆꯕ꯭ꯔꯣ
ꯄꯨꯔꯤ ꯉꯁꯥꯢ ꯄꯨꯔꯤ ꯑꯅꯤ ꯆꯥꯔꯤꯕ ꯑꯗꯨꯒꯤ ꯆꯥꯛꯂꯥꯝꯗꯦꯕ ꯑꯗꯨꯗ ꯊꯦꯡꯅ ꯊꯣꯡꯉ ꯆꯥꯒꯦ ꯇꯧꯕ
ꯑꯩꯈꯣꯢꯗꯤ ꯆꯥꯛ ꯑꯃꯨꯛ ꯂꯥ ꯂꯥꯝꯃꯛ ꯀꯥꯗꯧꯔꯦꯗ ꯀꯩꯅꯣ ꯈꯪꯗꯦ ꯅꯣꯢꯗꯤ ꯊꯦꯡꯃꯟꯈ꯭ꯔꯦ ꯀꯩꯅꯣꯅꯦ ꯆꯥꯛꯈꯥꯎꯁꯦ ꯌꯥꯝꯅ ꯀꯩ ꯍꯥꯢꯁꯤꯔ ꯌꯥꯝ ꯊꯥꯕꯩ ꯊꯥꯕꯩ ꯋꯥꯔꯣ
ꯊꯥꯗꯦ ꯆꯥꯛꯈꯥꯎ ꯌꯥꯗꯦ ꯄꯨꯔꯤ
ꯄꯨꯔꯤ ꯆꯥꯕ ꯐꯠꯇꯦ ꯇꯪꯒꯪꯒꯨꯝꯕꯗꯤ ꯐꯩꯌꯦ ꯊꯥꯎ ꯂꯨꯞꯄꯗꯣ ꯊꯥꯎꯗ ꯂꯨꯞꯄꯗꯣ ꯐꯠꯇꯦ ꯍꯥꯢꯅꯦ꯫ ꯆꯈꯥꯎ ꯍꯥꯡꯕꯗ ꯑꯍꯝ
ꯈꯪꯗꯦ ꯗꯨ ꯑꯣꯢꯔꯁꯨ ꯏꯃꯥꯟꯅꯕꯤ ꯍꯪꯉꯣꯢ ꯑꯃꯗꯣ
ꯍꯣꯢ
ꯃꯥꯅ ꯂꯩꯕꯤꯕ ꯍꯧꯒꯠꯄ ꯀꯥꯟꯗ ꯃꯥꯅ ꯃꯦꯁꯦꯁꯇ ꯀꯩꯅꯣ ꯋꯥꯆꯦꯞꯇ ꯄꯨꯔꯤ ꯂꯩꯕꯤꯒꯔꯦ ꯂꯥꯛꯑꯣ ꯍꯥꯢꯕ ꯑꯗꯨꯗ ꯑꯩꯅꯤ ꯑꯅꯤ ꯃꯥꯅꯁꯨ ꯆꯥꯔꯦ ꯑꯩꯁꯨ ꯆꯥꯔꯦ
ꯑꯩ ꯐꯥꯎꯗ ꯅꯨꯄꯤ ꯇꯟꯒꯪꯗꯣ ꯊꯥꯎꯒꯤ ꯆꯥꯕ ꯌꯥꯢ ꯏꯟꯖꯥꯡ ꯈꯔ ꯍꯥꯞꯄꯒ꯫ ꯐꯦꯟ ꯃꯈꯣꯟꯁꯦ ꯇꯥꯕ꯭ꯔꯣ
ꯂꯣꯢꯔꯦ
ꯅꯠꯇꯦ ꯐꯦꯟ ꯃ ꯇꯥꯗꯦꯀꯣ ꯍꯣꯢ ꯇꯥꯗ꯭ꯔꯥꯗꯤ ꯐꯔꯦ ꯑꯩꯅ ꯏꯔꯨꯖꯊꯣꯛꯑꯒ ꯐꯦꯟ ꯐꯦꯟ ꯊꯥꯕꯀꯣ
ꯃꯈꯣꯟ ꯇꯥꯕ꯭ꯔꯥ ꯅꯪꯁꯨ
ꯍꯣꯢ ꯆꯥꯔ ꯇꯥꯒꯨꯝ ꯇꯧꯋꯦ ꯍꯣꯢ ꯑꯦ ꯑꯣꯛ ꯑꯣꯛ ꯃꯆꯤꯟꯖꯥꯛ ꯆꯥꯥꯕ ꯆꯥꯕꯗꯧ ꯆꯥꯢꯅꯦ ꯈꯞ ꯈꯞ
ꯅꯣꯢ ꯑꯣꯛ ꯀꯣꯢꯔꯝꯅꯤ
ꯑꯣꯢ ꯑꯣꯛ ꯆꯥꯕꯗ ꯈꯞ ꯈꯞ ꯇꯧꯕ ꯑꯗꯨꯃꯥꯢꯟ ꯇꯧꯕꯒꯨꯝ ꯇꯧꯋꯤꯅꯦ
ꯑꯣꯛ ꯑꯣꯜꯂꯒ ꯆꯥꯛ ꯆꯥꯛ ꯆꯥꯕ ꯃꯇꯝꯗꯤ ꯑꯣꯛ ꯑꯣꯜꯂꯅꯤ
ꯍꯣꯢ ꯍꯣꯢ ꯑꯣꯛ ꯑꯣꯛ ꯑꯣꯜꯂꯒ ꯑꯣꯛ ꯑꯣꯜꯂꯒ ꯆꯥꯖꯔꯁꯨ ꯅꯣꯢꯗꯤ ꯅꯣꯢꯕ ꯈꯣꯠꯄ ꯇꯧꯔꯝꯃꯣꯢꯅꯦ ꯅꯣꯢ ꯅꯣꯢꯕ꯭ꯔꯣ ꯅꯪꯕꯣ
ꯅꯣꯢꯕꯁꯨ ꯅꯠꯇꯦ ꯅꯣꯢꯗꯦꯕ ꯌꯥꯝ ꯎꯝ ꯌꯥꯝ ꯅꯣꯢꯕ ꯅꯠꯇꯦ
ꯑꯗꯨꯗꯤ ꯃꯤꯅ ꯄꯥꯝ ꯄꯥꯝꯕ ꯕ ꯇꯥꯕ꯭ꯔꯣ
ꯈꯪꯗ꯭ꯔꯤꯅꯦ ꯃꯤꯅ ꯄꯥꯝꯕ ꯄꯥꯝꯗꯕꯗꯤ ꯄꯤꯛꯇꯤ ꯄꯤꯛꯄꯅꯤ ꯄꯤꯛꯇ꯭ꯔꯨꯅꯤ ꯄꯤꯛꯇ꯭ꯔꯨ
ꯇ꯭ꯔꯨ ꯍꯥꯢꯔꯣ ꯍꯥ ꯇ꯭ꯔꯣ ꯑꯣ ꯑꯩꯉꯣꯟꯗ ꯎꯁꯤꯠꯇꯕꯒ ꯇꯧꯒꯅꯨꯀꯣ ꯑꯩ ꯅꯪ ꯎꯕꯗ ꯅꯪ ꯊꯥꯡꯒꯠꯂ ꯀꯩꯅꯣ ꯇꯧꯅꯤ
ꯄꯨ ꯑꯣꯢ ꯐꯤꯡꯕꯅꯤꯌꯦ ꯇꯧꯅꯨ ꯅꯪ ꯅꯦꯈꯖꯥꯏꯅ ꯈꯨꯄꯥꯛꯅ ꯊꯥꯒꯅꯤ ꯁꯤꯁ
ꯐꯤꯡ ꯐꯤꯡꯕ ꯃꯤꯅꯦ ꯑꯩꯅ ꯄꯥꯝꯃꯤꯖꯦ
ꯌꯥꯝ ꯋꯥꯅꯤꯡꯉꯥꯢꯅꯦ ꯀꯅꯥꯒꯤ ꯐꯣꯟꯗꯅꯣ ꯀꯩꯅꯣ ꯃꯦꯁꯦꯟꯖꯔꯗ ꯀꯣꯜ ꯇꯧꯔꯛꯄ ꯃꯥꯅ ꯅꯪ ꯋꯥꯅꯤꯡꯉꯥꯢꯗꯣ ꯅꯪ ꯑꯣ ꯑꯁ ꯅꯪ ꯋꯥꯅꯤꯡꯉꯥꯢꯅꯦꯕ
ꯑꯦ ꯋꯥ ꯏꯟꯗ꯭ꯔꯒ ꯍꯦꯛꯇ ꯍꯦꯛꯇ ꯀꯩꯅꯣ ꯇꯧꯔ ꯂꯣꯢꯔꯦ ꯀꯩꯅꯣ ꯃꯦꯁꯦꯟꯖꯔ ꯍꯥꯏꯔꯣ ꯃꯦꯁꯦꯟꯖꯔꯒꯤ ꯃ ꯐꯣꯟ ꯄꯥꯢꯔꯛꯄ꯭ꯔꯣ ꯁꯤꯕꯣ ꯍꯥ
ꯃꯦꯁꯦꯟꯖꯔꯗ ꯀꯅꯥꯅꯣ ꯀꯣꯜ ꯇꯧꯔꯛꯄ ꯃꯈꯣꯟ ꯇꯥꯏꯌꯦꯕ
ꯑꯣ ꯑꯁ ꯅꯪ ꯅꯪ ꯅꯥꯀꯣꯡꯗꯣ ꯌꯥꯝ ꯁꯤꯡ ꯕꯦꯔꯥꯅꯤ ꯑꯩꯒꯤ ꯐꯣꯟ ꯅꯠꯇꯦꯗ ꯅꯥꯀꯣꯡꯗꯤ ꯐꯖꯅ ꯀꯩꯅꯣ ꯇꯧꯕ ꯃꯥꯜꯂꯦ ꯁꯤꯡꯉꯦꯕ ꯅꯨꯡꯇꯤꯒꯤ ꯁꯦꯡꯕ ꯖꯥꯠꯂ ꯅꯪꯕꯣ ꯑꯩꯗꯤ ꯅꯥꯀꯣꯡꯖꯦ ꯇꯥꯕ ꯅꯨꯡꯉꯥꯏꯇꯗꯅ ꯉꯁꯥꯏ ꯌꯦꯡꯉꯨꯔꯦ ꯌꯦꯡꯉꯒ ꯇꯦꯁ ꯀꯩꯀꯥ ꯇꯧ ꯍꯥꯏ ꯇꯦꯁ ꯇꯧꯕ ꯁꯪꯗꯅ ꯆꯦꯂꯛꯏꯅꯦ ꯊꯕꯛ ꯂꯩꯕꯒꯤ ꯍꯤꯗꯥꯛ ꯏꯔꯗꯤ ꯅꯣꯢ ꯅꯣꯢꯗ ꯂꯧꯕ ꯂꯥꯛꯀꯗꯣꯢꯅꯦ
ꯍꯥꯥ
ꯑꯩꯗꯤ ꯉꯁꯥꯏ ꯅꯥꯀꯣꯡ ꯌꯦꯡꯉꯨꯔꯦꯕ ꯇꯥꯕ ꯈꯔ ꯅꯨꯡꯉꯥꯏꯇꯕꯒꯤ ꯑꯗꯣ ꯏ ꯇꯦꯁ ꯇꯦꯁ ꯇꯧꯕꯒꯤ ꯍꯥꯏꯔꯛꯑꯦꯕꯀꯣ ꯇꯦꯁ ꯇꯧꯕ ꯁꯪ ꯅꯪ ꯅꯪ ꯅꯪꯉꯔꯣꯏꯅꯥ ꯑꯩ ꯍꯥꯊꯨ ꯍꯥꯊꯨ ꯆꯦꯜꯂꯛꯄꯅꯦꯕ ꯊꯕꯛ ꯂꯩꯕꯒꯤ
ꯅꯠꯇꯦ ꯀꯩ ꯊꯕꯛꯅꯣꯕ ꯅꯪꯗꯣ ꯌꯥꯝ ꯊꯕꯛ ꯆꯤꯟꯕ ꯁꯥꯔꯤꯗꯣ
ꯑꯩꯈꯣꯏ ꯊꯕꯛꯇꯤ ꯅꯣꯏꯗ ꯍꯥꯏꯗꯣꯛꯄ ꯌꯥꯔꯣꯏꯗ ꯑꯗꯨ ꯀꯩꯒꯨꯝꯕ ꯍꯤꯗꯥꯛ ꯍꯤꯗꯥꯛ ꯏꯔꯛꯄ ꯏꯔꯛꯄ ꯇꯥꯔꯒꯗꯤ ꯅꯣꯏ ꯑꯦ ꯑꯗꯨꯗꯤ ꯇꯧꯗꯦꯍꯦ ꯅꯣꯏꯗ ꯂꯧꯕ ꯂꯧꯕ ꯂꯥꯛꯀꯦꯀꯣ ꯀꯩꯅꯣꯅꯦ ꯅꯤꯁꯤꯀꯥꯖꯨ ꯌꯣꯜꯂꯦ ꯑꯦ ꯍꯤꯗꯥꯛ ꯌꯣꯜꯂꯗꯤ ꯏꯗꯛ ꯏꯔꯥꯏ ꯍꯤꯗꯥꯛ ꯏ ꯆꯥꯒꯦꯔꯗꯤ
ꯅꯣꯏ ꯃꯅꯥꯛꯇꯣ ꯎꯝ ꯃꯅꯥꯛꯇꯣ ꯐꯥꯔꯃꯥꯁꯤ ꯂꯩꯇ꯭ꯔꯣ
ꯐꯔꯃꯁꯤ ꯂꯩꯔꯁꯨ ꯅꯣꯏ ꯅꯪ ꯅꯪꯒꯤ ꯗꯨꯀꯥꯟꯗ ꯍꯦꯛꯇ ꯂꯧꯅꯤꯡꯕ
ꯅꯡ ꯋꯥꯅꯤ ꯉꯥꯏꯅꯤꯗ ꯂꯧꯋꯣ ꯀꯥꯏꯕꯤꯗꯦꯁꯨ ꯂꯝꯕꯤ ꯈꯔ ꯂꯥꯞ ꯄꯅꯤ ꯅꯣꯏ ꯃꯅꯥꯛꯇ ꯐꯥꯔꯃꯥꯁꯤ ꯂꯩꯔꯗꯤ ꯑꯗꯨꯗ ꯍꯦꯛ ꯂꯧꯕꯅ
ꯑꯦꯁ ꯍꯨꯝ ꯂꯥꯞꯇꯦꯗ ꯐꯠꯂꯝꯃꯤ ꯑꯅꯤ ꯑꯍꯨꯝ ꯈꯛꯇꯅꯤ ꯆꯪꯒꯅꯤꯗ ꯐꯠꯂꯥꯎ ꯅꯪ ꯀꯩꯗꯩꯅꯣꯕ ꯐꯠꯂꯥꯎ ꯐꯠꯂꯥꯎ ꯂꯥꯛꯑ ꯂꯣꯏꯔꯦ ꯂꯥꯞꯄꯒꯁꯨ ꯅꯣꯏ ꯅꯣꯏ ꯅꯣꯏ ꯂꯩ ꯐꯝꯒ ꯅꯣꯢ ꯂꯩꯐꯝꯗꯣ ꯀꯩ ꯆꯥꯒꯦ ꯍꯥꯏꯅꯣ ꯂꯩꯐꯝꯗꯣ ꯈꯪ ꯈꯪꯅꯤꯡꯉꯦꯕꯀꯣ ꯀꯩ ꯆꯥꯗꯣꯏꯅꯣ ꯍꯥꯏꯔꯛꯑꯣ ꯑꯗꯨꯒꯤꯅꯦ ꯌꯥ ꯑꯁ ꯇꯨꯝꯅꯤꯡꯒ ꯇꯨꯝꯅꯤꯡꯉꯛꯑꯦꯗ ꯑꯗꯣ ꯍꯤꯗꯥꯛ ꯏꯔꯛꯄꯗꯣ ꯏꯔꯛ ꯏꯔꯛꯄꯗꯅꯦ ꯍꯣꯏ ꯍꯤꯗꯥꯛ ꯏꯔꯛꯑꯗꯤ ꯀꯩꯅꯣ ꯇꯧꯒꯦ ꯍꯥꯟ ꯍꯥꯟꯅ ꯊꯥꯔꯛꯀꯦ ꯂꯩꯕ꯭ꯔꯅ
ꯍꯣꯏ ꯑꯗꯨꯃꯥꯏꯅ ꯇꯧꯋꯣ ꯅꯠꯇ꯭ꯔꯗꯤ ꯌꯥꯔꯣꯏ ꯅꯪ ꯋꯥꯅ ꯂꯥꯛꯑꯒ ꯂꯩꯇ꯭ꯔꯗꯤ ꯀꯥꯟꯅꯗꯦꯕ ꯂꯥꯛꯇ꯭ꯔꯤꯉꯩ ꯃꯃꯥꯡꯗ ꯍꯤꯗꯥꯛ ꯃꯃꯤꯡ ꯊꯤꯕ ꯌꯥꯔꯣꯏꯅꯦ
ꯂꯩꯒꯦꯔꯥ ꯂꯩꯔꯣꯏꯒꯦꯔꯥ ꯅꯪ ꯊꯤꯕꯤꯅꯨ ꯐꯪꯅꯕ ꯊꯤꯕꯤꯒꯗꯕ
ꯏ ꯑꯩꯈꯣꯏ ꯗꯨꯀꯥꯟꯗ ꯂꯩꯇ꯭ꯔꯗꯤ ꯕꯖꯥꯔꯗ ꯑꯣꯏꯅ ꯊꯤꯕ ꯆꯠꯇꯣꯏꯔꯣ ꯑꯩꯅ ꯍꯨꯝ
ꯅꯪ ꯅꯪ ꯑꯩꯈꯣꯏ ꯁꯥꯏ ꯅꯠꯇ꯭ꯔꯣ ꯅꯪ ꯑꯈꯣꯏ ꯁꯥꯏ ꯅꯠꯇ꯭ꯔꯣ
ꯁꯥꯏ ꯁꯥꯏ ꯑꯣꯏꯒꯦꯔꯥ ꯑꯣꯏꯗ꯭ꯔꯤꯔꯥ ꯈꯪꯗꯦ ꯑꯩꯈꯣꯏ ꯗꯨꯀꯥꯟꯗ ꯂꯩ ꯗꯤ ꯑꯩ ꯀꯗꯥꯏꯗ ꯊꯤꯗꯣꯏꯅꯣ ꯇꯥꯏꯅꯦ ꯑꯩꯈꯣꯏ ꯗꯨꯀꯥꯟꯗ ꯂꯩꯇ꯭ꯔꯗꯤ ꯅꯪ ꯊꯤꯕ ꯇꯥꯕꯅꯤ ꯑꯩꯈꯣꯏ ꯗꯨꯀꯥꯟꯗ ꯂꯩꯕ ꯄꯣꯠ ꯑꯣꯏꯗ꯭ꯔꯗꯤ ꯅꯪ ꯊꯤ ꯅꯪ ꯆꯠꯇ꯭ꯔꯁꯨ ꯑꯩ ꯊꯤꯜꯂꯛꯀꯦ
ꯗꯨꯀꯥꯟ ꯗꯨꯀꯥꯟꯗ ꯂꯩꯇ꯭ꯔꯁꯨ ꯂꯩꯕꯨ ꯂꯩꯗ꯭ꯔꯗꯤ ꯅꯣꯏ ꯑꯩ ꯅꯪ ꯑꯩꯒꯤ ꯁꯥꯏꯅꯤ ꯑꯩ ꯅꯪꯒꯤ ꯍꯦꯔꯣꯅꯦ ꯅꯣꯢ ꯍꯦꯔꯣꯗꯗꯤ ꯂꯨꯅ ꯇꯧꯕꯤꯒꯗꯕꯅꯦ ꯀꯩꯅꯣ ꯌꯥꯗ꯭ꯔꯣ ꯍꯥꯏꯁꯦ
ꯀꯦꯅꯦ ꯑꯗꯣ ꯑꯩꯈꯣꯏ ꯗꯨꯀꯥꯟꯗ ꯂꯩꯇ꯭ꯔꯗꯤ ꯑꯣꯛ ꯄꯥꯏ ꯂꯩꯇꯦꯕ
ꯂꯩꯇ꯭ꯔꯁꯨ ꯕꯖꯥꯔ ꯀꯩꯊꯦꯟꯗ ꯆꯠꯂꯒ ꯊꯤꯔꯨ ꯑꯗꯣ ꯅꯪ ꯑꯩ ꯇꯥꯁ ꯅꯪꯒꯤ ꯂꯣꯐꯤꯗꯤ ꯕꯖꯥꯔ ꯕꯖꯥꯔꯗ ꯆꯠꯂꯒ ꯊ ꯊꯤꯕꯤꯔꯨ ꯌꯥꯏ ꯀꯧꯅꯣ
ꯑꯩ ꯇꯜꯂꯗꯤ ꯆꯠꯂꯣꯢ
ꯑꯩ ꯅꯨꯡꯁꯤꯔꯗꯤ ꯍꯥꯏꯕꯅꯤꯗ ꯅꯨꯡꯁꯤ ꯇꯁꯦꯡꯅ ꯅꯨꯡꯁꯤꯗꯕꯒꯤꯅꯦ ꯑꯗꯨ ꯑꯣꯏꯔꯗꯤ ꯇꯁꯦꯡꯅ ꯅꯨꯡꯁꯤꯔꯗꯤꯀꯣ ꯍꯣꯏ ꯍꯣꯏ ꯂꯥꯛꯑꯣ ꯂꯥꯛꯑꯣ ꯂꯩꯇ꯭ꯔꯁꯨ ꯑꯗꯨꯝ ꯑꯩ ꯍꯣꯏ꯫
ꯅꯨꯡꯁꯤꯔꯁꯨ ꯑꯩ ꯇꯜꯂꯗꯤ ꯑꯗꯨꯝ ꯇꯟꯕꯅꯦ ꯎꯄꯥꯏ ꯂꯩꯇꯦ꯫
ꯑꯗꯨꯅ ꯇꯥꯛꯑꯗꯤ ꯑꯗꯨꯅ ꯇꯥꯛꯄꯗꯤ ꯅꯪ ꯑꯩ ꯅꯨꯡꯁꯤꯗꯦꯅ ꯇꯥꯛꯄꯅꯦꯕ ꯅꯨꯡꯁꯤ
ꯌꯥꯝ ꯍꯥꯟꯅ ꯅꯨꯡꯁꯤꯔꯁꯨ ꯑꯩ ꯇꯨꯝꯅꯤꯡꯕ ꯃꯇꯝ ꯅꯠꯇ꯭ꯔꯒ ꯀꯩ ꯃꯇꯝ ꯁꯪꯗꯕ ꯃꯇꯝꯗ ꯀꯣꯜ ꯇꯧꯔꯛꯄ ꯑꯗꯨ ꯇꯧꯔꯗꯤ ꯑꯩꯗꯤ ꯁꯨꯛꯄꯥꯏ ꯄꯥꯏꯈꯠꯇꯦ꯫
ꯑꯁ ꯑꯩꯗꯤ ꯑꯗꯨ ꯅꯠꯇꯦꯍꯦ꯫ ꯑꯩꯗꯤ ꯑꯗꯨ ꯅꯠꯇꯦ ꯑꯩ ꯇꯨꯝꯅꯤꯡꯒꯦꯔꯥ ꯊꯕꯛ ꯆꯤꯟꯒꯦꯔ ꯆꯤꯜꯂꯣꯏꯒꯦꯔ ꯅꯪ ꯑꯗꯨꯝ ꯀꯣꯜ ꯇꯧꯔꯛꯑꯕ ꯑꯩꯗ ꯄꯥꯏꯔꯗꯕꯅꯦ ꯅꯨꯡꯁꯤꯕꯒꯤ꯫
ꯇꯣꯡꯉꯥꯜꯂꯦꯕ ꯅꯪꯒ ꯑꯩꯒ꯫
ꯑꯦ ꯇꯣꯡꯉꯥꯜꯂꯦ
ꯋꯥꯈꯜꯗꯣ꯫
ꯀꯩ ꯃꯊꯦꯜꯅꯣ꯫
ꯎꯝ ꯁꯀ꯭ꯋꯥꯁ ꯆꯝꯐꯨꯠ ꯑꯃꯅꯦ꯫ ꯖꯦꯟꯗꯦꯝꯒ ꯑꯂꯨꯒ ꯏꯔꯣꯟꯕ ꯑꯃꯅꯦ ꯑꯗꯨꯒ ꯏꯃꯥꯟꯅꯕꯤꯒꯤ ꯍꯤꯟꯁꯥꯡꯗꯨꯅ ꯀꯩꯅꯣꯝꯃ ꯃꯥꯏꯂꯦꯟ ꯌꯦꯟꯖꯥꯡ ꯑꯃꯒ꯫
ꯑꯣ ꯍꯥꯎꯋꯦꯅꯦ꯫ ꯎꯝ꯫
ꯆꯥꯁꯤ ꯂꯥꯎꯗꯅ꯫
ꯑꯁ ꯅꯪꯅ ꯍꯥꯟꯅ ꯀꯧꯔꯛꯄꯁꯨ ꯅꯠꯇꯦ ꯑꯩ ꯂꯥꯛꯑꯗꯤ ꯅꯪ ꯁꯥꯁ ꯂꯣꯏꯕꯅ
ꯆꯥꯛ ꯌꯥꯝ ꯂꯩꯌꯦ ꯌꯦꯟꯖꯥꯡꯁꯨ ꯌꯥꯝ ꯂꯩꯌꯦ꯫
ꯑꯗꯨ ꯑꯣꯏꯔꯁꯨ ꯅ ꯑꯩ ꯂꯝꯕꯤꯗ ꯂꯝꯕꯤ ꯅꯪ ꯆꯥꯛ ꯆꯥꯕꯗꯣ
ꯎꯝ ꯅꯪꯗꯤ ꯑꯩꯕꯨ ꯑꯩꯕꯨ ꯉꯥꯏꯗꯕꯤꯗ ꯅꯊꯟꯗ ꯆꯥꯛ ꯍꯥꯟꯅ ꯆꯥꯔꯤꯗꯣ ꯅꯪꯗꯤ ꯉꯁꯥꯏꯅ꯫ ꯑꯩ ꯍꯧꯖꯤꯛ ꯆꯥꯔꯤ ꯍꯥꯏꯔꯒ ꯅꯪ ꯊꯦꯡꯉꯤ ꯍꯥꯏꯕꯗꯣ꯫
ꯑꯩꯁ ꯑꯩ ꯆꯥꯗ꯭ꯔꯤꯌꯦ ꯑꯩꯁꯨ ꯆꯥꯗ꯭ꯔꯤꯌꯦ꯫
ꯎꯝ꯫ ꯈꯪꯉꯦ ꯅꯪ ꯉꯁꯥꯏ ꯆꯥꯔꯝꯒꯅꯤ ꯍꯥꯏꯕ ꯈꯪꯉꯦ ꯑꯩꯉꯣꯟꯗ ꯊꯦꯡꯉꯦ ꯍꯥꯏꯅ
ꯆꯥꯗ꯭ꯔꯤꯌꯦ ꯅꯪꯅ ꯀꯧꯔꯛꯀꯗ꯭ꯔꯅ ꯑꯩ ꯉꯥꯏꯕꯅꯦ ꯀꯧꯔꯛꯇ꯭ꯔꯗꯤ ꯉꯍꯥꯏꯔꯒ ꯆꯥꯔꯨ ꯇꯥꯔꯦ꯫
ꯇꯥꯅꯤꯡꯗꯦ ꯌꯥꯝ ꯄꯥꯛꯇꯤꯌꯦ꯫
ꯐꯥꯒꯤ ꯇꯧꯅꯦ ꯆꯥꯔꯦꯗ ꯑꯩꯁꯨ ꯀꯩ ꯏꯟꯁꯥꯡ ꯆꯥꯔꯝꯗꯧ ꯃꯥꯟ ꯌꯦꯟ꯫
ꯏꯁ꯫
ꯌꯦꯟ꯫
ꯌꯦꯟ ꯅꯨꯡꯇꯤꯒꯤ ꯆꯥꯕ꯭ꯔꯣ ꯅꯪꯕꯨ꯫
ꯗꯦꯝ꯫
ꯌꯦꯟ ꯗꯦꯝ ꯑꯩꯈꯣꯏꯁꯨ ꯌꯦꯟ ꯌꯦꯟ ꯏꯔꯣꯟꯕ ꯆꯥꯏ
ꯎ ꯗꯦꯝ ꯆꯥꯔꯕ ꯗꯦꯝ ꯀꯥꯡꯁꯣꯏꯔꯣ꯫ ꯌꯦꯟꯅ ꯏꯔꯣꯝꯕ ꯆꯥꯕ ꯗꯦꯝꯅ ꯀꯥꯡꯁꯣꯏ꯫
ꯑꯂꯨꯒ ꯌꯦꯟ ꯏꯔꯣꯟꯕ ꯆꯥꯏꯕ
ꯑꯥ ꯏꯔꯣꯟꯕ ꯌꯦꯟꯒ ꯑꯂꯨꯒ ꯏꯔꯣꯟꯕꯁꯤꯗꯤ ꯑꯩ ꯐꯣꯆꯥꯗ꯭ꯔꯤꯗ ꯎꯝ ꯅꯊꯟꯗꯔꯣ
ꯊꯕꯛ ꯆꯠꯂꯣꯏꯗ꯭ꯔꯣ ꯅꯪꯗꯤ
ꯊꯕꯛ ꯆꯠꯇꯣꯏꯅꯦ ꯊꯕꯛꯀ ꯂꯩꯇꯦꯗ ꯐꯩꯒꯤ ꯇꯧꯕꯅꯦ ꯊꯕꯛ ꯆꯠꯂꯣꯏꯌꯦ ꯅꯪꯒ ꯋꯥꯔꯤ ꯑꯗꯨꯝ ꯁꯥꯔꯒ ꯑꯗꯨꯝ ꯂꯩꯔꯒꯦ ꯅꯪ ꯍꯧꯖꯤꯛꯇꯤ ꯅꯪꯒ ꯋꯥꯔꯤ ꯁꯥꯕ ꯐꯪꯉꯝꯅꯤꯅ ꯗꯔꯀꯥꯔ ꯑꯣꯏ
ꯆꯥꯛ ꯆꯥꯊꯣꯛꯑꯒꯥ ꯑꯩꯗꯤ ꯊꯕꯛ ꯆꯠꯂꯅꯤ
ꯊꯕꯛ ꯆꯠꯂꯗꯤ ꯅꯪ ꯐꯣꯟꯗ ꯋꯥꯔꯤ ꯁꯥꯕ ꯌꯥꯔꯔꯣꯏꯅꯦ ꯌꯥꯒꯗ꯭ꯔꯣ
ꯌꯥꯔꯣꯏ ꯌꯥꯔꯁꯨ ꯅꯨꯡꯉꯥꯏꯔꯣꯏ
ꯑꯁ ꯑꯩꯗꯤ ꯅꯪ ꯑꯗꯨꯝ ꯋꯥꯔꯤ ꯁꯥꯔꯒꯦ ꯐꯖꯅ ꯈꯜꯂꯝꯕꯁꯦ ꯇꯣꯛꯑꯦꯅꯦ ꯑꯗꯨꯗꯤ
ꯑꯩ ꯗꯨꯀꯥꯟ ꯆꯠꯂꯗꯤ ꯑꯇꯣꯞꯄ ꯅꯨꯄꯤꯒ ꯋꯥꯔꯤ ꯁꯥꯟꯅꯍꯧꯔꯣ
ꯑꯁ ꯎꯝ ꯅꯪ ꯁꯥꯥꯎꯔꯣꯏꯗꯔꯣ ꯑꯇꯣꯞꯄ ꯋꯥꯔꯤ ꯁꯥꯔꯗꯤ ꯅꯨꯄꯤꯒ ꯑꯠꯇꯣꯞ ꯅꯨꯄꯤꯒ ꯋꯥꯔꯤ ꯁꯥꯒꯦ ꯅꯪ ꯁꯥꯥꯎꯔꯣꯏꯗ꯭ꯔꯣ
ꯁꯥꯎꯔꯣꯏꯗ ꯅꯒꯨꯟ ꯈꯪꯉꯤ ꯑꯩꯗꯤ ꯑꯗꯨꯒꯤ ꯑꯩ ꯁꯨꯛꯁꯥꯎ ꯁꯥꯎꯔꯣꯏ
ꯂꯣꯏ ꯈꯪꯉꯦ ꯀꯥꯏꯅꯥ ꯅꯪꯁꯨ ꯌꯥꯝ ꯍꯥꯏꯈ꯭ꯔꯄꯣꯠꯅꯤꯗ ꯂꯗꯨ ꯁꯥꯟꯅꯗ꯭ꯔꯕꯣ
ꯁꯥꯎꯗꯦ ꯁꯥꯟꯅꯗꯦ ꯉꯍꯥꯛ ꯂꯩꯔꯒ ꯁꯅꯥ ꯆꯠꯂꯖꯤ ꯑꯩ ꯗꯨꯀꯥꯟ ꯌꯥꯎꯔꯀꯥꯟꯗ
ꯑꯁ ꯂꯨꯗꯨꯒ ꯁꯥꯟꯅꯔꯣꯏ ꯗ ꯀꯥꯥꯏꯗꯩ ꯂꯨꯗꯣꯅꯣ ꯕꯦꯇ꯭ꯔꯤ ꯂꯩꯇꯦ ꯑꯃꯨꯛ ꯇꯧꯔꯛꯀꯦ ꯁꯪꯒꯗ꯭ꯔꯣ
ꯆꯛꯇꯤ
ꯍꯣꯏ ꯁꯪꯗꯦꯕ ꯑꯃꯨꯛ ꯇꯧꯔꯛꯀꯦ ꯁꯡ ꯑꯃꯨꯛ ꯇꯧꯔꯛꯀꯦ ꯁꯪꯒꯗ꯭ꯔꯕ ꯍꯧꯖꯤꯛ
ꯍꯧꯖꯤꯛꯇꯤ ꯈꯪꯗꯦꯗ
ꯍꯥ ꯑꯃꯨꯛꯇꯪꯗꯤ ꯄꯥ ꯑꯃꯨꯛꯇꯪꯗꯤ ꯁꯥꯈꯤꯁꯤꯗꯅ ꯋꯥꯔꯤ ꯋꯥꯔꯤ ꯑꯃꯨꯛꯇꯪ ꯁꯥꯈꯤ ꯍꯥꯏꯕ ꯇꯧꯔꯛꯇꯦ
ꯍꯧꯖꯤꯛ ꯁꯥꯎꯔꯤꯁꯤꯗꯤ
ꯑ ꯑꯁ ꯑꯁꯤꯗꯤ